ꯍꯜꯂꯣ
ꯇꯥꯕ꯭ꯔꯣ ꯑꯣ ꯇꯥꯔꯦ ꯇꯥꯔꯦ ꯀꯩꯗꯔꯝꯃꯤꯅꯣ ꯎꯝ ꯇꯥꯏꯌꯦ
ꯎꯝ ꯅꯦꯠꯁꯦ ꯑꯃꯨꯛ ꯍꯦꯛ ꯇꯥꯏꯅꯦ ꯑ ꯊꯕꯛ ꯂꯩꯇ꯭ꯔꯕꯣ ꯍꯥꯏꯖꯦ
ꯑꯩꯗꯨꯗꯤ
ꯆꯞ ꯃꯥꯟꯅꯩꯅꯦ ꯑꯗꯨꯗꯤ
ꯀꯨꯝꯕ ꯅꯪꯉꯣꯟ ꯅꯪꯉꯣꯟꯗ ꯇꯥꯜꯂꯦ
ꯑꯣ ꯑꯗꯨꯒꯤ ꯑꯣꯏꯔꯝꯅꯤ
ꯎ
ꯆꯥꯛ ꯌꯦꯟꯁꯥꯡ ꯊꯣꯡꯕ ꯍꯧꯗ꯭ꯔꯤꯕꯣ ꯈꯔ ꯋꯥꯠꯂꯤꯕ꯭ꯔꯥ
ꯍꯧꯗ꯭ꯔꯤꯗ ꯎꯝ ꯋꯥꯠꯂꯤꯌꯦ ꯅꯪꯗꯤ ꯍꯧꯔꯒꯦꯔꯣ
ꯍꯧꯗ꯭ꯔꯤꯗ ꯍꯤꯟꯖꯥꯡꯕꯨꯗꯤ ꯎ ꯃꯜꯂ ꯊꯝꯃꯦ ꯑꯗꯨ ꯑꯣꯢꯔꯁꯨ ꯊꯣꯡꯗꯤ ꯊꯣꯡꯗ꯭ꯔꯤ
ꯑꯣ
ꯃꯥꯟꯅꯕ ꯆꯥ ꯂꯩꯅꯤꯅ ꯍꯥꯎꯗ꯭ꯔꯦ ꯏꯟꯁꯥꯡꯁꯨ
ꯑꯌꯨꯛꯇ ꯆꯥꯕ ꯏꯟꯁꯥꯡꯗꯣ ꯅꯨꯡꯊꯤꯜꯗ ꯑꯃꯨꯛ ꯆꯥꯏ ꯏꯚꯅꯤꯡꯗꯨꯁꯨ ꯑꯃꯨꯛ ꯆꯥꯏ ꯍꯥꯎꯇꯦꯗꯅꯥ ꯁꯨꯃꯥꯏꯅ ꯆꯥ ꯁꯤ ꯃꯊꯦꯜꯗꯣ ꯈꯔ ꯈꯔ ꯇꯣꯉꯥꯟꯅ ꯆꯥꯔꯗꯤ ꯍꯥꯎꯋꯦꯗꯅ ꯑꯗꯨꯢꯅꯤꯗ
ꯅꯪꯅ ꯃꯊꯦꯜꯗꯣ ꯐꯖꯅ ꯁꯦꯝꯃꯨꯅꯦ
ꯃꯊꯦꯗꯣ ꯂꯩꯇ꯭ꯔꯦ ꯀꯅꯥꯝꯇ ꯏꯟꯁꯥꯡ ꯄꯨꯔꯛꯇ꯭ꯔꯦ
ꯍꯣꯏꯅꯦꯅꯦ ꯆꯥꯛ ꯊꯣꯡꯕꯗꯣ ꯑꯁ ꯌꯦꯟꯁꯥꯡ ꯂꯩꯇ꯭ꯔꯗꯤ ꯇꯟꯕꯅꯤꯀꯣ
ꯍꯣꯏ ꯑꯗꯨꯅꯦ ꯋꯥꯈꯜ ꯋꯥꯏ ꯍꯥꯏꯇꯥꯔꯦ ꯀꯣ ꯊꯣꯡꯅꯤꯡꯉꯥꯏ ꯂꯩꯇ꯭ꯔꯗꯤ
ꯍꯣꯏꯅꯦ ꯑꯩꯖꯨ ꯊꯣꯡꯅꯤꯡꯉꯥꯏ ꯂꯩꯇ꯭ꯔꯗꯤ ꯑꯗꯨꯝ ꯆꯝꯐꯨꯠꯒꯨꯝꯕ ꯁꯦꯝꯃ ꯂꯣꯏꯔꯦ ꯑꯩꯗꯤ
ꯆꯥꯛ ꯏꯟꯁꯥꯡ ꯊꯣꯡꯕꯁꯨ ꯇꯟꯈ꯭ꯔꯦꯗ ꯏꯟꯁꯥꯡ ꯑꯍꯥꯎꯕ ꯂꯩꯇꯝꯅꯤꯅ
ꯎꯝ
ꯈꯔ ꯍꯥꯎꯕ ꯂꯩꯔꯗꯤ ꯊꯣꯡꯅꯤꯡꯉꯦꯕ ꯕꯤꯠ ꯂꯩꯑꯦꯕ
ꯍꯣꯏ ꯑꯗꯨꯅꯦ
ꯃꯥꯟꯅꯕ ꯉꯥꯛꯇ ꯆꯥꯔꯕꯅꯤꯅ ꯍꯤꯡꯒꯣꯁꯨ ꯂꯩꯇꯦ ꯅꯣꯏꯗꯤ ꯍꯤꯡꯒꯣꯜ ꯇꯧꯕ꯭ꯔꯣ
ꯇꯧꯗꯦꯅꯦ
ꯨꯍꯤꯡꯒꯣꯟ ꯀꯣꯏꯔꯗꯤ ꯈꯔ ꯐꯥꯒꯗꯕ ꯀꯣ
ꯎꯝ
ꯑꯗꯨꯝ ꯂꯩꯔ ꯆꯥꯕꯅꯤꯅ ꯍꯧꯖꯤꯛ ꯀꯥꯟꯗꯤ ꯏꯟꯖꯥꯡ ꯅꯥꯄꯤꯁꯨ ꯇꯥꯡꯕꯅꯦꯅ ꯂꯩꯕꯁꯨ ꯉꯝꯗꯦ
ꯍꯣꯏꯅꯦ ꯌꯥꯝ ꯇꯥꯡꯉꯤꯅꯦ
ꯆꯥꯅꯤꯡ ꯆꯥꯅꯤꯡꯕꯗꯣ ꯐꯪꯗ꯭ꯔꯦꯕ ꯇꯥꯡꯕꯅꯤꯅ ꯂꯩꯕꯁꯨ ꯉꯝꯗ꯭ꯔꯦ
ꯍꯝ
ꯀꯃꯥꯏ ꯇꯧꯔ ꯂꯦꯟꯒꯦ ꯉꯁꯤꯖꯦ
ꯑꯁ ꯇꯨꯝꯂꯒ ꯂꯦꯜꯂꯦꯅꯦ
ꯑꯩꯁꯨ ꯑꯃꯨꯛ ꯇꯨꯝꯃꯦ ꯑꯃꯨꯛ ꯆꯥꯛ ꯂꯥꯝꯃꯗꯤ ꯑꯃꯨꯛ ꯆꯥꯕ ꯆꯠꯂꯅꯤ ꯑꯃꯨꯛ ꯍꯜꯂꯛꯑꯒ ꯑꯃꯨꯛ ꯇꯨꯝꯅꯤ
ꯍꯣꯏꯅꯦ ꯑꯗꯨꯅꯦ ꯆꯞ ꯃꯥꯟꯅꯩ ꯍꯤꯡꯂꯤꯕ ꯄꯨꯟꯁꯤꯁꯦ
ꯁꯦꯝ ꯇꯨ ꯁꯦꯝꯅꯤꯅꯦ
ꯎꯝ
ꯇꯨꯃꯜꯂꯖꯨ ꯋꯥꯕꯅꯦ
ꯎꯝ ꯑꯩꯗꯤ ꯐꯝ ꯐꯃꯨꯡꯗ ꯇꯨꯝꯗꯦꯕ ꯑꯩꯗꯤ ꯐ꯭ꯂꯣꯔꯗ ꯇꯨꯝꯃꯦꯕ ꯀꯣ ꯑꯗꯨꯒꯤ ꯑꯁ ꯋꯥꯕꯅ ꯑꯥ ꯅꯥꯏꯑꯦ
ꯕꯤ ꯄꯤ ꯕꯤ ꯄꯤꯒ ꯋꯥꯡꯉꯗꯤꯀꯣ ꯐ꯭ꯂꯣꯔꯗ ꯇꯨꯝꯕꯗꯨ ꯅꯨꯡꯉꯥꯏꯇꯕꯅꯦ ꯅꯥꯒꯟ
ꯈꯪꯗꯦ ꯑꯩꯗꯤ ꯑꯗꯨꯝ ꯁꯥꯔꯗꯤ ꯑꯗꯨꯝ ꯇꯨꯝꯕꯀꯣ
ꯎꯝ ꯀꯣꯛ ꯉꯥꯎꯒꯟꯕꯅꯦ
ꯎꯝ ꯄꯨꯛꯁꯨ ꯅꯨꯡꯁꯤꯠ ꯈꯛꯇ ꯂꯩꯔꯦ
ꯑꯥ ꯍꯣꯏ ꯑꯗꯨꯃꯥꯏꯅ ꯇꯧꯕꯅꯦ ꯒꯦꯁꯇ꯭ꯔꯤꯛ ꯂꯩꯕ ꯃꯤꯅ ꯍꯦꯟꯕꯅꯤꯀꯣ ꯑꯗꯨꯗꯣ
ꯑꯥ ꯑꯩꯗꯤ ꯒꯦꯁꯇ꯭ꯔꯤꯛ ꯌꯥꯝ ꯂꯩꯔꯦꯅꯦ
ꯑꯩꯁꯨꯅꯦ ꯇꯨꯝꯕ ꯌꯥꯗꯕꯅꯦ ꯃꯈꯥꯗ
ꯎꯝ
ꯅꯨꯡꯁꯤꯠ ꯀꯥꯕꯁꯦ ꯌꯥꯝ ꯊꯨꯔꯦꯕ ꯑꯩꯈꯣꯏꯗꯣ
ꯎꯝ
ꯄꯨꯛꯇꯈꯛꯇ ꯅꯠꯇꯦ ꯀꯣꯛꯇ ꯐꯥꯎ ꯌꯧꯋꯦ
ꯑꯥ ꯀꯣꯛꯇ ꯌꯧꯔꯗꯤ ꯀꯣꯛ ꯆꯤꯛꯀꯅꯤꯀꯣ
ꯎꯝ ꯑꯅꯥꯕꯗꯧꯅ ꯇꯧ ꯂꯩꯌꯦꯕꯀꯣ ꯂꯥꯛꯑꯗꯤꯀꯣ ꯀꯣꯛꯇ ꯆꯥꯡꯉꯗꯤ
ꯑꯁ ꯑꯗꯨ ꯋꯥꯕꯅꯤꯅꯦ
ꯍꯣꯏ ꯃꯤ ꯑꯃꯅ ꯄꯥꯏꯕꯤꯗꯔꯗꯤ ꯑꯗꯨꯝ ꯋꯥꯔꯦ ꯈꯔ ꯃꯁꯥ ꯁꯥꯆ ꯇꯧꯕꯤꯔꯗꯤ ꯈꯔ ꯅꯨꯡꯉꯥꯏꯕ
ꯎꯝ
ꯇꯧ ꯃꯁꯥꯁꯁꯨ ꯑꯃꯨꯛ ꯇꯧꯕꯤꯔꯗꯤꯀꯣ ꯅꯥꯗꯕꯗꯧꯅ ꯑꯗꯨꯝ ꯊꯨꯅ ꯐꯈꯤꯅꯤ
ꯎꯝ ꯎꯝ ꯍꯨꯡ ꯅꯪꯗꯤ ꯇꯧꯕꯤꯅꯕ ꯂꯩꯔꯦꯗꯅ ꯇꯧꯕꯤꯌꯨ ꯍꯥꯏꯌꯨꯅꯦ
ꯑꯁ ꯃꯥꯅ ꯉꯥꯛꯇ ꯇꯧꯔ ꯂꯩꯔꯤꯅꯦ
ꯎꯝ ꯇꯧꯕꯤꯒꯗꯕꯅꯤꯅꯦ
ꯅꯪꯁꯨ ꯂꯩꯗꯨꯗꯤ
ꯂꯩꯔꯁꯨ ꯂꯩꯃꯤꯟꯅꯗ꯭ꯔꯤꯑꯦꯅ
ꯑꯗꯨꯕꯨꯗꯤ ꯆꯨꯝꯃꯤꯅꯦ ꯀꯨꯏꯔꯔꯣꯏꯗ ꯅꯣꯏꯁꯨ
ꯉꯟꯅ ꯆꯠꯊꯣꯛꯂꯅ ꯅꯨꯡꯉꯥꯏꯗꯧꯔ ꯈꯜꯂꯤꯅꯦ ꯍꯌꯦ
ꯀꯨꯏꯔꯦꯔꯣꯏ ꯆꯍꯤ ꯃꯇꯥꯡꯅ ꯌꯥꯁꯤꯜꯂꯛꯇ꯭ꯔꯗꯤ ꯑꯗꯨꯝ ꯆꯠꯂꯅꯤ ꯎꯄꯥꯏ ꯂꯩꯇꯦ ꯅꯠꯇ꯭ꯔꯣ ꯂꯤꯃꯜꯂꯁꯨ ꯁꯤꯠꯂꯣꯏꯕ
ꯍꯣꯏ ꯍꯧꯖꯤꯛꯀꯥꯟꯁꯦ ꯊꯦꯡꯔꯗꯤ ꯌꯥꯗꯦꯕ
ꯊꯦꯡꯉꯗꯤ ꯌꯥꯗꯦ ꯍꯥ ꯑꯉꯥꯡꯒꯤ ꯀꯩꯒꯤ ꯀꯣ ꯈꯠꯅꯕ ꯍꯧꯕ ꯌꯥꯔꯦꯕ ꯍꯧꯖꯤꯛꯀꯥꯟ ꯑꯍꯥ
ꯎꯨꯝ ꯃꯥꯅꯤꯅꯦ
ꯊꯦꯡꯃꯜꯂꯗꯤ ꯌꯥꯗꯦꯕ
ꯍꯣꯏ ꯌꯥꯗꯦ ꯍꯧꯖꯤꯀꯥꯟꯖꯦ ꯁꯤꯠꯇꯦꯕ ꯊꯦꯡꯃꯜꯂꯗꯤ
ꯎꯨꯝ
ꯅꯨꯄꯥ ꯑꯍꯟꯁꯤꯡꯁꯨ ꯑꯗꯨꯝ ꯑꯉꯥꯡ ꯁꯤꯡꯗ ꯑꯗꯨꯝ ꯎꯨ ꯌꯦꯉꯥꯒ ꯂꯩꯌꯦꯕ
ꯑꯍꯣꯏ ꯃꯣꯏꯗꯤ ꯂꯤꯕꯨ ꯂꯤꯔꯗꯤꯀꯣ ꯑꯥ ꯑꯉꯥꯡ ꯄꯤ ꯑꯉꯥꯡ ꯑꯉꯥꯡ ꯉꯥꯛꯇ ꯌꯦꯡꯕꯅꯦ ꯃꯣꯏꯗꯤ
ꯍꯣꯢꯅꯦ
ꯂꯩꯁꯥꯕꯤ ꯃꯦꯆꯌꯣꯔ ꯑꯣꯏꯕꯗꯨ ꯌꯦꯡꯗꯕꯅꯦ ꯃꯣꯏ
ꯎꯨꯝ ꯑꯉꯥꯡ ꯈꯔ ꯐꯖꯕ
ꯎꯝ ꯌꯪ ꯌꯪ ꯂꯥꯎꯕ
ꯑꯥ ꯃꯁꯥ ꯀꯟꯕ
ꯎꯝ ꯍꯨꯍꯥ ꯈꯪꯗꯦ ꯃꯣꯏꯗꯤ ꯁꯥꯔꯤ ꯁꯥꯔꯤ ꯁꯥꯔꯤꯅ ꯑꯉꯥꯡ ꯂꯧꯕ ꯍꯦꯜꯂꯦ
ꯎꯨꯝ
ꯁꯔꯤꯒꯤ ꯇꯥꯏꯇꯜꯗꯤ ꯄꯨ
ꯕ ꯃꯤ ꯂꯩꯅꯦ ꯑꯁ
ꯍꯣꯏ ꯆꯍꯤ ꯇꯔꯥ ꯀꯨꯟ ꯈꯦꯠꯅꯕ ꯂꯩꯅꯦ
ꯎꯝ ꯑꯩꯈꯣꯏ ꯈꯨꯟꯗꯀꯣ ꯃꯥ ꯑꯗꯣ ꯇꯔꯥ ꯃꯔꯤ ꯁꯨꯕ ꯃꯥꯜꯂꯦ ꯅꯨꯄꯤꯗꯣ
ꯎꯝ
ꯅꯣꯛꯅꯤꯡꯕꯅ
ꯃꯆꯥꯅꯨꯄꯤꯒ ꯆꯞꯄ ꯃꯥꯟꯅ ꯃꯥꯟꯅꯔꯝꯃꯅꯦ ꯑꯗꯨꯗꯤ
ꯎꯝ ꯃꯥꯟꯅꯔꯅꯤ
ꯅꯣ ꯅꯪ ꯕꯕꯥꯔꯣ ꯍꯥꯏꯔꯛꯑꯗꯤ ꯐꯔꯛ ꯇꯥꯅꯤꯀꯣ ꯑꯗꯨꯒꯨꯝꯕꯗꯣ
ꯍꯥ ꯍꯣꯢꯅꯦ
ꯃꯥꯢ ꯅꯨꯞ ꯅꯨꯄꯥꯥꯗꯨ ꯅꯍꯥꯟ
ꯑꯗꯨ ꯑꯗꯣ ꯑꯥ ꯃꯆꯥ ꯂꯩꯈ꯭ꯔꯦꯅꯦ ꯑꯁ
ꯎꯍꯥ
ꯍꯥ ꯍꯥ ꯍꯥ
ꯑꯗꯨ ꯅꯨꯄꯤꯗꯣ ꯑꯉꯥꯡꯔꯤꯉꯩꯗ ꯑꯩꯈꯣꯏ ꯈꯪꯉꯦꯕ ꯃꯥ ꯄꯤ ꯇ꯭ꯔꯨ ꯄꯤꯛꯔꯒ ꯂꯩꯕꯗꯣ ꯑꯁ
ꯎꯝ
ꯍꯧꯖꯤꯛꯇꯤ ꯃꯆꯥ ꯄꯣꯛꯔꯒ ꯂꯩꯔꯦꯅꯦ
ꯃꯥ ꯃꯥ ꯃꯥ ꯍꯥ ꯅꯣꯏꯅ ꯅꯣꯏꯅ ꯁꯥꯔꯤ ꯑꯣꯏꯔ ꯂꯩꯍꯧꯔꯕ
ꯑꯣꯢ ꯈꯣꯏꯕꯨ ꯈꯣꯏꯕꯨꯗꯤ ꯑꯁ ꯂꯩꯍꯧꯔꯦꯅꯦ ꯈꯣꯏꯁꯦ
ꯍꯟꯊꯨꯔꯣ ꯅꯣꯏꯖꯨ ꯊꯨꯔꯣ
ꯊꯨꯔꯁ ꯁꯦ ꯊꯨꯔꯁꯦ ꯉꯥꯟꯅ ꯄꯟꯊꯣꯛꯄꯅ ꯐꯥꯗꯧ ꯃꯥꯜꯂꯦ
ꯅꯪ ꯅꯌꯨꯝ ꯄꯥꯟꯗ꯭ꯔꯤꯉꯩꯗꯒꯤ ꯅꯁꯨ ꯐꯪꯉꯣꯏ ꯁꯣꯏꯔꯣꯏꯀꯣ
ꯍꯣꯏꯅꯦ
ꯃꯤ ꯃꯆꯥꯅ ꯅꯪ ꯕꯣꯕꯣꯛ ꯀꯧꯕ ꯁꯣꯏꯗ꯭ꯔꯦ
ꯎꯝ
ꯇꯥꯏꯇꯜ ꯃꯌꯥꯝ ꯐꯪꯉꯦ ꯑꯩꯁꯨ
ꯐꯪꯂꯝꯒꯅꯤ
ꯑꯕꯣꯛꯇꯤ ꯑꯕꯣꯛ ꯐꯥꯎꯗꯤ ꯌꯧꯗ꯭ꯔꯤ
ꯑꯣ
ꯑꯩꯁꯨ ꯑꯕꯣꯛꯗꯤ ꯌꯥꯎꯗ꯭ꯔꯤ ꯅꯦꯅꯦꯗꯤ ꯌꯥꯎꯔꯦ
ꯅꯤꯅꯦꯒ ꯏꯃꯥꯇꯣꯟꯒ ꯌꯥꯝ ꯌꯥꯎꯋꯤꯗ
ꯑꯥ ꯅꯦꯅꯦꯒ ꯏꯃꯥꯇꯣꯟꯒꯗꯤ ꯑꯁ ꯌꯥꯎꯔꯦ ꯕꯨꯕꯣꯛꯗꯤꯀꯣ ꯈꯔ ꯂꯩꯔꯗꯤ ꯌꯥꯎꯔꯅꯤꯀꯣ
ꯆꯍꯤ ꯑꯅꯤ ꯑꯍꯨꯝ ꯂꯩꯔꯗꯤ ꯌꯥꯎꯔꯛꯄ ꯁꯣꯏꯗ꯭ꯔꯦ
ꯎꯝ
ꯇꯜꯂꯦꯅꯦ ꯑꯩꯈꯣꯏ ꯑꯩꯈꯣꯏꯗꯤ ꯆꯍꯤ ꯌꯥꯝꯗ꯭ꯔꯤ ꯕꯣꯕꯣꯛꯒꯤ ꯇꯥꯏꯇꯜꯗꯤ ꯀꯨꯏꯔꯔꯣꯏ ꯐꯪꯒꯗꯧꯕ
ꯑꯥ
ꯑꯈꯣꯏ ꯏꯅꯦ ꯑꯃꯀꯣ
ꯎꯝ
ꯎꯝ ꯃꯌꯨꯝ ꯄꯥꯟꯗ꯭ꯔꯤꯉꯩꯗꯒꯤ ꯃꯣꯏ ꯎꯝ ꯃꯌꯥꯝꯕꯒꯤ ꯃꯁꯨ ꯐꯪꯈ꯭ꯔꯕꯥ ꯑꯗꯨꯒꯤ ꯃꯁꯨ ꯃꯁꯨ ꯅꯨꯄꯥꯗꯨꯅ ꯕꯨꯕꯣꯛ ꯀꯧꯒ꯭ꯔꯕ ꯃꯥ-ꯃꯥꯗꯤ ꯂꯩꯁꯥꯔꯤꯕ
ꯑꯣ ꯍꯣ
ꯃꯌꯨꯝ ꯄꯥꯥꯟꯗ꯭ꯔꯤꯉꯩꯗꯩ ꯕꯨꯕꯣꯛꯀꯤ ꯇꯥꯏꯇꯜ ꯄꯨꯔ ꯆꯠꯈꯤꯕꯅꯤꯅꯦ ꯃꯥ ꯅꯪꯖꯨ ꯑꯗꯨꯃꯥꯏꯅ ꯇꯧꯅꯤ ꯅꯪꯖꯨ ꯑꯗꯨꯃꯥꯏ ꯇꯧꯅꯤꯒꯣ ꯈ꯭ꯔ ꯆꯦꯛꯁꯤꯜꯂꯨ ꯁ꯭ꯇꯦꯞ ꯁ꯭ꯇꯦꯞ ꯈꯔ ꯍꯥꯟꯅ ꯂꯧꯁ ꯎꯝ ꯂꯧꯈꯠꯂꯁꯦ ꯍꯥꯏꯌꯣ ꯅꯣꯏ ꯁꯥꯏꯗ
ꯑꯁ ꯅꯨꯄꯤꯅ ꯍꯥꯏꯗꯣꯛꯄꯗꯣ ꯇꯟꯕꯀꯣ ꯍꯥꯏꯑꯦ
ꯑꯦ ꯏꯪꯒꯤꯠ ꯄꯤꯌꯨꯅꯦ ꯏꯪꯒꯤꯠ
ꯈꯪꯗꯦꯅꯦ ꯄꯤꯁꯦꯔꯥ
ꯃꯤꯠ ꯈꯠꯆꯤꯜꯂꯣ ꯇꯥꯢ ꯃꯤꯠ ꯈꯠꯂꯣ ꯏꯪꯒꯤꯠ ꯄꯤꯔꯒ
ꯑ ꯄꯤꯁꯦꯔꯥ ꯈꯜꯂꯤꯅꯦ
ꯍꯅꯨꯕꯅ ꯅꯥꯜꯂꯅꯤ ꯑꯩꯈꯣꯏ ꯑꯩꯈꯣꯏ ꯏꯆꯥꯅ ꯅꯪ ꯅꯪꯉꯣꯟꯗ ꯅꯤꯅꯦ ꯀꯧꯕ꯭ꯔꯥ ꯑꯃꯗꯤ ꯁꯣꯏꯗ꯭ꯔꯦ ꯑꯩ ꯏꯆꯥꯅ
ꯁꯣꯏꯗ꯭ꯔꯦ
ꯅꯦꯅꯦ ꯀꯧꯗꯨꯏꯅꯤ ꯁꯣꯏꯗ꯭ꯔꯦ
ꯎꯝ ꯑꯁ ꯅꯣꯡ ꯇꯥꯕ꯭ꯔꯣ ꯅꯣꯏꯔꯣꯝꯗꯥ
ꯍꯧꯖꯤꯛꯇꯤ ꯅꯣꯡ ꯇꯥꯗꯦꯗ
ꯎꯝ
ꯃꯪꯗꯤ ꯃꯪꯂꯤ ꯃꯪꯂꯤ ꯇꯧꯋꯦ
ꯃꯝꯔꯤꯌꯦꯅꯦ ꯇꯥꯔꯗꯤ ꯅꯨꯡꯉꯥꯏꯗꯧꯕ ꯅꯣꯡ ꯇꯥꯔꯗꯤ ꯇꯨꯝꯕ ꯅꯨꯡꯉꯥꯏꯌꯦꯀꯣ
ꯍꯣꯏ ꯇꯨꯝꯕꯗꯤ ꯇꯨꯝꯕꯕꯨꯗꯤ ꯅꯨꯡꯉꯥꯏ ꯑꯗꯨꯕꯨ ꯐꯤꯔꯣꯜ ꯁꯨꯒꯤꯕ ꯃꯤꯌꯥꯝꯗꯣ ꯀꯪꯗ꯭ꯔꯦ
ꯑꯗꯣ ꯇꯝꯄꯥꯛꯇꯗꯤ ꯏꯁꯤꯡ ꯊꯨꯝꯃꯟꯗꯅ ꯇꯜꯂꯦ ꯑꯩꯗꯤ
ꯍꯣꯏ ꯑꯗꯨꯕꯨꯗꯤ ꯇꯜꯂꯦ ꯅꯨꯃꯤꯠ ꯑꯃ ꯆꯨꯔꯗꯤ ꯑꯗꯨꯝ ꯊꯨꯝꯃꯦ
ꯍꯣꯏꯅꯦ
ꯃꯣꯏꯁꯦ ꯅꯂꯥꯒ ꯐꯖꯅ ꯍꯥꯟ ꯁꯦꯝꯗ꯭ꯔꯃꯤꯅ ꯁꯨꯃꯥꯡꯗ ꯉꯥꯛꯇ ꯆꯪꯉꯦꯕ ꯑꯗꯨ ꯃꯣꯏꯒꯤ ꯃꯣꯏꯒꯤ ꯅꯂꯥꯗꯁꯨ ꯃꯣꯠꯄꯅꯤꯅꯀꯣ ꯊꯤ ꯉꯥꯛꯇ ꯌꯥꯎꯕꯅꯤꯅ ꯇꯜꯂꯦꯅꯦ ꯂꯩꯅꯥꯒ ꯄꯛꯇꯧ ꯃꯥꯟꯗ꯭ꯔꯣ
ꯃꯣꯏꯒꯤ ꯅꯂꯥꯗꯣ
ꯎꯝ ꯈꯣꯡꯒ ꯆꯠꯂꯗꯤ ꯑꯝ ꯎꯝ ꯗꯨ ꯏꯁꯤꯡ ꯃꯌꯥꯝꯗꯣ ꯃꯣꯠꯄꯅꯤꯅ ꯈꯣꯡ ꯈꯣꯡꯅ ꯆꯠꯂꯗꯤ ꯑꯃꯨꯛ ꯂꯩꯅꯥ ꯄꯛꯇꯧ ꯃꯥꯜꯂꯦ
ꯍꯣꯏ ꯎꯆꯤꯁꯤꯡꯗꯣ ꯎꯔꯒ ꯑꯩ ꯑꯩꯗꯤ ꯀꯤꯖꯩ ꯑꯁ
ꯎꯆꯤꯁꯤꯡꯁꯨ ꯌꯥꯝꯅ ꯆꯥꯎꯕꯅꯦ ꯃꯣꯏꯗꯨ
ꯑꯣ ꯌꯥꯝ ꯆꯥꯎꯋꯦ
ꯗꯕꯜ ꯁꯥꯏꯖꯅꯦ ꯃꯣꯏꯒꯤ ꯑꯩꯈꯣꯏꯔꯣꯝꯗꯗꯤ ꯑꯗꯨꯃꯥꯏ ꯆꯥꯎꯕ ꯂꯩꯇꯦꯀꯣ
ꯍꯣꯏ ꯌꯥꯝ ꯃꯣꯠꯄꯒꯤꯅꯦ ꯃ ꯆꯥꯎꯕꯗꯣ
ꯍꯣꯏ ꯑꯃꯣꯠꯄ ꯌꯥꯝꯕꯅꯤꯅ ꯃꯣꯏꯗꯣ ꯆꯥꯅꯤꯡꯉꯥꯏ ꯌꯥꯝꯒ꯭ꯔꯦꯕ ꯃꯣꯏꯒꯤꯖꯨ
ꯎꯝ
ꯃꯣꯏ ꯗꯥꯏꯇꯤꯡ ꯇꯧꯗ꯭ꯔꯤꯕ
ꯍꯣꯏ ꯆꯥꯛ ꯌꯥꯝꯕꯒꯤ
ꯑꯩꯈꯣꯏ ꯔꯣꯝꯗꯗꯤ ꯄꯤꯛꯇ꯭ꯔꯨ ꯄꯤꯛꯇ꯭ꯔꯨ ꯄꯤꯛꯑꯒ ꯃꯨꯁꯨꯛ ꯃꯨꯏꯋꯦꯀꯣ ꯑꯈꯣꯏꯒꯤꯗꯤ
ꯎꯝ ꯄꯣꯠꯆꯩꯩ ꯌꯣꯟꯕ ꯃꯅꯥꯛ ꯇ ꯑꯗꯨꯝ ꯆꯦꯜꯂꯒ ꯂꯩꯔꯅꯤ ꯑꯩ ꯑꯗꯣ ꯇꯟꯕꯅ
ꯍꯣꯏ ꯍꯣꯏ ꯌꯥꯝ ꯆꯥꯎꯕꯗꯣ ꯑꯩꯈꯣꯏ ꯃꯌꯥꯒꯗꯣ ꯎꯝ ꯌꯦꯜꯂꯣ ꯀꯥꯅꯤ ꯑꯗꯨꯝ ꯃꯨꯛꯀ
ꯑꯣ
ꯃꯨ ꯃꯕꯨꯛ ꯀꯗꯤ ꯏꯆꯥꯎ ꯆꯥꯎꯈꯩ